ꯍꯂꯣ
ꯍ
ꯍꯧ ꯇꯔꯕꯨꯣ
ꯆꯕ
ꯎꯝ ꯑꯗꯨ ꯑꯩꯕꯨꯨ ꯀꯣꯛ ꯆꯥꯅꯔꯦ ꯂꯩꯔꯒ ꯊꯣꯡꯉꯕ
ꯇ ꯊ ꯊꯣꯛꯀꯤꯈꯤꯕꯕꯗꯏꯣꯅꯦ
ꯇꯨ ꯇꯨꯁꯠꯇ꯭ꯔ ꯑꯣ ꯣꯕꯤ ꯀꯅꯔ
ꯌꯦꯤ
ꯑꯣ ꯌꯥ ꯀꯝ ꯊ ꯌꯥꯗꯁꯤ ꯍꯥꯞ ꯆꯁꯤ ꯣꯜꯁꯨ ꯌꯦꯕ ꯑꯗꯨꯪ ꯇꯅꯤ ꯃꯁ꯭ꯔ ꯃꯖꯥ
ꯌꯦꯍꯦ ꯇꯨꯕꯤꯍꯦ ꯉꯜꯂꯤ ꯀꯩꯅꯣ ꯄꯨꯡ ꯕꯥꯔꯣꯃ ꯈꯥꯏꯐꯧ ꯈꯛꯇꯅꯤ ꯐꯣꯟꯗꯨꯗꯤ
ꯎꯝ
ꯃꯁꯤꯤꯟ ꯀꯈꯤ ꯇꯪ ꯀꯦ ꯖꯤ ꯄꯦꯗ ꯍꯌꯦꯡ ꯍꯥꯡꯆꯤꯠ
ꯍꯪꯆꯤꯠ ꯍꯥꯞꯄꯁꯦ ꯌꯨꯝ ꯂꯥꯛꯄꯗ ꯀꯃꯥꯏꯅ ꯍꯥꯞꯇꯣꯏꯅꯣ ꯈꯪꯗꯦ
ꯁꯤꯅꯥ ꯍꯧꯁ ꯌꯥꯔ ꯆ ꯀꯅꯤ
ꯑꯥꯗ ꯆꯠꯂꯔꯣꯏ
ꯎꯝ
ꯅꯦ ꯆꯞꯄꯦ ꯆꯥꯎꯥꯎ
ꯎ
ꯅꯣꯏ ꯆꯥꯛ ꯆꯗ꯭ꯔꯤꯕꯣ
ꯆ꯭ꯔꯤ ꯂꯣꯍꯤ ꯍꯁ ꯍꯥꯀꯨꯗꯤ
ꯎ ꯀꯩꯅꯥꯡ ꯊꯉ
ꯐꯦ ꯍꯥꯎꯗꯤ ꯎ ꯌꯥꯥꯅꯣ ꯆꯂꯨꯕ ꯍꯋꯥ ꯃꯒ ꯐ
ꯎ ꯁꯤ ꯁꯤ
ꯅꯨ ꯀ ꯀꯗꯣꯔꯛꯄꯗ ꯍꯣꯡꯒ ꯍꯁꯤ
ꯑ
ꯑ ꯍꯣꯏ ꯗꯖ ꯍꯥꯏ
ꯎꯝ
ꯑ ꯑꯗꯨ ꯀꯐ ꯇꯣꯂꯛꯇꯗꯤ ꯊꯞ
ꯉ ꯃꯡꯂꯣꯏ ꯇꯔꯕꯣ
ꯃꯁꯥꯗ ꯑꯗꯣ
ꯍꯥ ꯍꯌꯦꯡ ꯑꯩ ꯍꯥꯡꯆꯤꯠ ꯂꯣꯏ ꯄꯨꯊꯔꯛꯑꯗꯅꯤ ꯉꯥꯡꯅꯦ
ꯑ
ꯉꯔꯥꯡꯕꯨꯗꯤ ꯂꯣꯏ ꯂꯧꯊꯣꯛꯈ꯭ꯔꯦꯕ ꯑꯩꯅ ꯈꯥꯡꯗ
ꯌꯥ ꯇꯥꯎ ꯑ ꯌꯥꯎꯃꯗꯤ ꯃꯣꯏꯅ ꯆꯥ ꯊꯣꯡꯑꯕ ꯇ
ꯑꯍꯨꯝ ꯌꯥꯎꯔꯝꯃꯦ ꯇꯤꯟ
ꯑꯁꯥꯏꯗꯤ ꯌꯥꯎꯗꯣ ꯀ ꯉꯗꯗꯤ
ꯌꯥꯋꯥꯝꯗꯤ ꯑꯩꯅ ꯈꯜꯂꯦꯕ ꯍꯥ ꯌꯥꯎꯔꯝꯗꯦ ꯑꯇꯩ ꯉꯍꯥꯟ ꯀꯣ ꯆꯦꯔꯪ ꯃꯅꯨꯡꯗ ꯑꯅꯤ ꯌꯥꯎ ꯂꯩꯔꯝꯃꯦꯕ ꯀꯔꯤ ꯇꯤꯟꯅꯣ ꯁꯤꯕꯣꯅ ꯈꯜꯂꯤ ꯑꯗꯨꯒꯗꯤ ꯉꯥꯗꯒꯤ ꯑꯣꯟꯕ ꯇꯤꯟꯅ ꯑꯣꯏ ꯂꯩꯔꯃꯤ
ꯑ ꯌꯥ ꯃꯥꯀꯦ
ꯅꯨꯉꯥꯏꯇ‌ꯦ
ꯅꯦꯠꯋꯔ ꯊꯤ ꯅꯨꯡꯉꯥꯏꯇꯦ ꯑꯩꯈꯣꯏ ꯋꯥꯏ ꯐꯥꯏꯁꯤꯁꯨ ꯃꯅꯤꯡ ꯌꯧꯗꯕ ꯃꯥꯜꯂꯤꯅꯦ
ꯌꯧ ꯌꯨ ꯌꯨꯝꯌꯥꯏꯗ ꯊ‌ꯦꯠ ꯀꯦꯗꯤ
ꯀꯩ ꯆꯥꯗꯗꯅ
ꯁꯪꯒꯣꯜ ꯁꯪꯒ‌ꯣꯏ ꯌꯧꯗ꯭ꯔꯣ
ꯁꯪꯒ‌ꯣꯏ ꯌꯧꯏ ꯁꯪꯒꯣꯏꯗ
ꯃꯥꯁ
ꯅꯪꯅ ꯁꯨꯄꯝꯕ ꯐꯩꯖꯨꯞꯇ‌ꯣ ꯑ
ꯀꯩ ꯍꯥꯏ ꯅꯣ ꯇꯥꯗꯤ
ꯕ꯭ꯂꯥꯡꯀ‌ꯦꯠꯇ‌ꯣ
ꯑꯥ
ꯃꯤꯁꯇꯔ ꯕ꯭ꯂꯨꯗ ꯁꯨꯔꯨꯒꯦ ꯇꯧꯕꯅꯦꯕ ꯄꯩꯁꯥ ꯌꯥꯝ ꯃꯥꯡꯉ‌ꯦ ꯇꯜꯂ‌ꯦ
ꯀꯦꯖꯤꯗ ꯑꯠꯇꯤ ꯍꯥꯏꯕ ꯀꯩꯅꯣꯝ ꯍꯥꯏ ꯍꯥꯏꯗꯥꯏꯅꯦ
ꯀꯦꯖꯤ ꯃꯉꯥꯃꯨꯛꯇꯤ ꯇꯥꯔꯝꯒꯅꯤ ꯁꯨ ꯂꯨꯄꯥ ꯆꯥꯝꯃꯔꯤꯗꯤ ꯁꯔꯞ ꯂꯩꯔꯒ ꯌꯨꯝ
ꯄꯔꯈꯥ ꯄꯔꯈꯥ
ꯄꯩꯒꯩ ꯂꯩꯔꯤ ꯃꯤꯅꯤꯠ ꯃꯉꯥꯗꯤ ꯐꯥꯔ‌‌ꯦ ꯑꯍ‌ꯣꯏ
ꯍꯥ
ꯅꯪ ꯍꯌꯦꯡ ꯂꯥꯛꯇꯣꯏꯔꯣ ꯍꯧꯖꯤꯛ ꯂꯥꯛꯇꯣꯏꯔꯣ
ꯏꯃꯥ ꯍꯗ ꯂꯥꯛꯁꯅꯤ ꯄꯨꯂꯞ ꯔꯠ ꯔꯠ ꯇ ꯇꯔꯦ
ꯍꯕꯔ ꯇꯗꯅ ꯃ ꯍꯥꯏꯅꯤ ꯃꯥ ꯂꯥꯛꯀ ꯌꯥ ꯌꯥ ꯊ ꯔꯣ ꯂꯐꯨꯒ ꯌꯦ ꯂꯒ
ꯌꯦꯟ ꯁꯉ ꯌꯦꯟ
ꯍꯣꯏ
ꯑꯝ ꯎꯝ ꯎ ꯂꯥꯡ ꯀꯁꯥꯔꯦꯔ
ꯑꯔꯒ ꯊꯝꯁꯥꯏ
ꯀ ꯌꯥ ꯐꯕꯤ ꯂꯣ
ꯀꯦꯖꯤ ꯆꯅꯔꯦ ꯈꯔꯦꯝ ꯊꯣꯡꯉꯦ ꯈꯔ ꯑꯃꯨꯛ ꯀ ꯇꯧ꯭ꯔꯦ
ꯍꯝ
ꯌꯥꯝ ꯇꯞꯄꯤꯅ ꯈꯒꯦ
ꯍꯥꯥ
ꯑꯥ
ꯀꯖ
ꯑꯥ
ꯂꯩ ꯆ ꯂꯕꯒ
ꯃꯤ ꯀꯨꯟꯊ꯭ꯔꯥ ꯈꯔ ꯀꯌꯥꯝ ꯂꯩꯔꯝꯗꯣꯏꯅꯣ ꯈꯪꯗꯦ ꯇꯥꯏ ꯃꯡꯂ ꯌꯦꯒ
ꯒ
ꯑꯦ
ꯎ ꯅꯨꯄꯦ ꯍꯥ ꯆꯅꯤ
ꯅꯪ ꯐꯣꯟꯁꯨ ꯁꯥꯎꯟ ꯌꯥꯗ꯭ꯔꯕ ꯆꯦ
ꯌꯥꯏꯍꯦ
ꯑꯃꯨꯛꯅ ꯇꯥꯗꯤ ꯑꯃꯨꯛꯅ
ꯕꯨꯜꯇꯨꯠ ꯊꯤꯜꯂꯒꯅꯦ
ꯎꯝ
ꯑꯁꯣꯝ ꯏꯁꯤꯡ ꯇꯥꯕꯝ ꯂꯣꯝꯗ ꯀꯣꯏꯆꯠ ꯆꯠꯄ ꯑꯗꯨꯒꯤꯅꯦ
ꯎꯝ ꯑꯗꯨꯏꯅꯦ ꯂꯥꯞꯊꯣꯛꯅ ꯑꯗꯨꯝ ꯉꯥꯡꯕ ꯃꯟꯕ
ꯕꯨꯜꯇꯨꯠꯇꯤ ꯊꯤꯜꯂꯦ ꯍꯦ ꯂꯞꯄꯥ ꯌꯥꯗ ꯃꯥꯜꯂꯦ ꯃꯣꯏꯁꯦ ꯍꯧꯖꯤꯛ ꯇꯥꯔꯕꯣ ꯐꯖꯅ
ꯑꯩ ꯇꯥꯏ ꯍꯧꯖꯤꯛꯅ ꯑꯃꯨꯛ
ꯊꯤꯜꯂꯒ ꯂꯞꯊꯣꯛꯄ ꯑꯃꯨꯛ ꯂꯞꯄ ꯌꯗꯦꯒꯅ ꯑꯣꯏꯔꯝꯅꯤ ꯂꯣꯏꯔꯦ ꯂꯣꯏꯔꯦ ꯑꯩꯈꯣꯢ ꯢꯟꯖꯥꯡ ꯑꯂꯨꯒ ꯍꯋꯥꯏ ꯑꯄꯣꯞꯄꯒ ꯊꯣꯡꯉꯦ
ꯊꯣꯡꯉꯦ ꯑꯣ
ꯃꯝꯃꯥ ꯃꯆꯥ ꯀꯣꯏꯕ ꯆꯠꯈꯤꯕꯅꯦ
ꯀꯣꯏꯕ
ꯎꯝ ꯉꯁꯤ ꯃꯣꯏꯒꯤ ꯂꯩꯀꯥꯏꯒꯤ ꯑꯦꯁꯀꯔꯁꯟ ꯁꯤꯜꯂꯦꯌꯦ
ꯑꯣ ꯂꯩꯀꯥꯏꯒꯤ
ꯎꯝ
ꯌꯝ ꯆꯠꯅꯔꯦꯅꯦ ꯂꯩꯀꯥꯏ ꯂꯩꯀꯥꯏꯒꯤ
ꯎꯝ ꯅꯍꯟꯗꯩ ꯌꯥꯎꯅꯤꯡꯗꯅ ꯂꯩꯔꯤꯅꯦꯕꯀꯣ
ꯎꯝ
ꯏꯁꯇꯦ ꯇꯁꯇ ꯊꯒꯠꯄ ꯍꯧꯔꯝꯃꯅꯤꯗ
ꯈꯪꯗꯦ ꯇ꯭ꯔꯦ
ꯂꯣꯏꯁꯜꯂꯒꯦ ꯀꯥꯅꯗꯦ ꯏꯕꯣꯛ ꯆꯥꯛ ꯂꯝꯃꯝꯃꯅꯤ
ꯍꯣꯏ
ꯊꯝꯃꯦ ꯊꯝꯃꯦ ꯑ